ꯍꯜ ꯍꯜꯂꯣ
ꯌꯥꯝ ꯊꯥꯖꯗꯕ ꯃꯤ ꯑꯃ ꯐꯣꯟ ꯇꯧꯔꯛꯏꯗ
ꯑꯩꯖꯨ ꯊꯥꯖꯗꯅ ꯁꯔꯄ꯭ꯔꯥꯏꯖ ꯇꯧꯁꯟꯒꯦꯅ ꯇꯧꯁꯟꯕꯅꯤ
ꯉꯛꯏꯅꯦ ꯅꯨꯡꯗꯥꯡ ꯋꯥꯏꯔꯝꯁꯤꯗ ꯀꯩ ꯂꯩꯔꯒꯦ ꯌꯥꯝ ꯊꯥꯖꯗꯤꯌꯦ ꯅꯣꯡꯃꯇꯒ ꯐꯣꯟ ꯇꯧꯕꯤꯔꯛ ꯔꯛꯇꯕ ꯃꯤ ꯑꯃ ꯉꯁꯤꯗꯤ ꯑꯩꯈꯣꯏ ꯅꯤꯡꯁꯤꯡꯕꯤꯔꯛꯏꯁꯤꯕꯣ
ꯑꯩꯔꯣ ꯑꯩꯁꯦ ꯑꯩꯁꯦ ꯍꯤꯡꯉꯤꯅ ꯇꯥꯛꯀꯦꯅ ꯐꯣꯟ ꯇꯧꯔꯛꯄꯅꯤꯗ
ꯍꯣꯏꯅꯦ ꯑꯗꯨꯃꯥꯏꯅ ꯈꯔ ꯈꯔ ꯇꯧꯔꯛꯑꯗꯤ ꯐꯩ ꯀꯩꯅꯣ ꯇꯧꯗ꯭ꯔꯗꯤ ꯅꯋꯥ ꯅꯄꯥꯎꯒ ꯇꯥꯗ꯭ꯔꯦ ꯑꯩꯗꯤ ꯅꯪꯁꯦ ꯀꯩꯗꯧꯈ꯭ꯔꯕꯖꯥꯠꯅꯣ ꯃꯗꯨꯕꯣꯅ ꯅꯪ ꯍꯟꯗꯛ ꯑꯦꯛꯖꯥꯝ ꯅꯨꯡꯖꯥꯝ ꯊꯥꯅꯤ ꯈꯣꯠꯅꯤꯒ ꯍꯥꯏꯕꯁꯤꯡꯗꯨꯕꯣ ꯂꯣꯏꯗ꯭ꯔꯤꯕ ꯖꯥꯠꯂꯥ ꯃꯗꯨꯕꯣꯅ ꯅꯪ ꯂꯣꯏꯔꯒ ꯍꯥꯏꯖꯔꯛꯑꯅꯤꯅ ꯂꯩꯔꯝꯅꯤꯅꯦ ꯂꯥꯏꯔꯤꯛ ꯌꯥꯝ ꯄꯥꯊꯈ꯭ꯔ ꯃꯥꯜꯂꯦꯅꯦ ꯇꯧꯔꯤꯁꯦ
ꯎꯝ ꯂꯥꯏꯔꯤꯛꯅ ꯑꯩꯕꯨ ꯑꯣꯏꯅ ꯄꯥꯁꯤꯜꯂꯛꯑꯦ ꯑꯦꯛꯖꯥꯝ ꯂꯣꯏꯈ꯭ꯔꯦ ꯑꯗꯨꯗꯨꯒꯤ ꯇꯧꯔꯛꯏꯅꯤ ꯎꯝ ꯂꯣꯏꯒ꯭ꯔꯦ
ꯎꯝ ꯀꯃꯥꯏꯅ ꯇꯧꯒꯤꯒꯦ ꯑꯦꯛꯖꯥꯝꯗꯤ
ꯑꯁ ꯑꯦꯛꯖꯥꯝꯗꯣ ꯌꯥꯒꯤꯗ꯭ꯔꯦ ꯀꯣꯏꯁꯟꯗꯣ ꯌꯥꯝꯅ ꯍꯟꯗꯛꯇꯤ ꯃꯤ ꯂꯣꯏꯅꯃꯛ ꯂꯨꯔꯕ ꯃꯥꯜꯂꯦ ꯑꯩꯅ ꯁꯨꯝ ꯈꯟꯕꯗ ꯃꯤ ꯂꯣꯏ ꯂꯨꯏ ꯍꯥꯏꯌꯦꯕ ꯍꯥꯟꯅꯒꯤ ꯀꯣꯏꯁꯟ ꯄꯦꯇꯔꯟꯗꯣ ꯑꯗꯨꯗꯒꯤ ꯂꯣꯏꯅꯃꯛ ꯁꯦꯝꯗꯣꯛ ꯁꯥꯗꯣꯛꯑꯒ ꯃꯊꯣꯡ ꯃꯔꯥꯝ ꯈꯪꯗꯒꯩ ꯍꯪꯈ꯭ꯔꯦ ꯍꯟꯗꯛꯇꯤ ꯑꯗꯨꯅ ꯃꯤ ꯂꯣꯏ ꯇꯣꯔꯥ ꯇꯨꯔꯦ ꯑꯩꯁꯨ ꯌꯥꯎꯔꯦ
ꯑꯗꯨꯕꯨꯗꯤ ꯃꯌꯥꯝ ꯂꯣꯏꯅ ꯂꯨꯔꯕꯅꯤꯅ ꯄꯨꯟꯅ ꯑꯗꯨꯝ ꯀꯠ ꯑꯣꯐꯇꯣ ꯅꯦꯝꯊꯖꯔꯛꯑꯅꯤꯗ
ꯍꯣꯏ ꯅꯪ ꯀꯃꯥꯏꯅ ꯇꯧꯔꯤꯒꯦ
ꯍꯣ ꯑꯩꯁꯨ ꯑꯗꯨꯝ ꯄꯥꯡꯂꯩ ꯃꯔꯩꯔꯤ ꯒ꯭ꯌꯥꯟ ꯃꯦꯟꯒ ꯇꯥꯄꯣꯠꯇꯦ ꯍꯧꯖꯤꯛꯀꯥꯟꯁꯦ ꯊꯧꯗꯣꯛ ꯋꯥꯊꯣꯛ ꯈꯔ ꯆꯠ ꯍꯧꯖꯤꯛꯀꯥꯟꯗꯤ ꯖꯨꯟ ꯖꯨꯂꯥꯏꯁꯤꯁꯨ ꯄꯨꯔꯥ ꯗꯤꯁꯦꯝꯕꯔ ꯗꯤꯁꯦꯝꯕꯔ ꯖꯅꯋꯥꯔꯤ ꯐꯦꯕꯋꯥꯔꯤꯗꯒ ꯂꯨꯍꯣꯡꯕ ꯕꯥꯇꯣꯟ ꯀꯥ ꯊꯧꯗꯣꯛ ꯋꯥꯊꯣꯛ ꯀꯨꯡꯕ ꯑꯗꯨꯃꯥꯏꯅ ꯂꯣꯏ ꯂꯥꯛꯑꯦ ꯄꯪꯂꯥꯛꯇ ꯕꯥꯇꯣꯟ
ꯑꯗꯨꯅ ꯚ ꯀꯣꯏꯆꯠ ꯆꯠꯅ ꯍꯣꯠꯅꯕꯗꯅꯦ ꯅꯨꯡꯁꯥꯅꯒ ꯃꯔꯣ ꯑꯃ ꯁꯥꯕꯅꯦ ꯁꯛ ꯆꯨꯕꯁꯦ ꯀꯩꯅꯣꯝꯃ ꯇꯧꯔ ꯄꯣꯠꯅꯦ
ꯎꯝ ꯅꯪ ꯅꯪꯕꯨ ꯄꯥꯕꯨꯡꯒꯤ ꯔꯦꯟꯗꯨꯗ ꯂꯩꯔꯤꯕꯣ
ꯄꯥꯕꯨꯡꯒꯤ ꯔꯦꯟꯠꯇꯨꯗ ꯂꯩꯔꯤꯌꯦ ꯅꯣꯏꯁꯨ ꯅꯣꯡ ꯐꯥꯗꯣꯛ ꯀꯣꯏꯔꯛ ꯌꯥꯕꯅꯦ ꯑꯍꯥꯎꯕ ꯑꯃ ꯆꯥꯊꯣꯛꯑꯒ ꯃꯌꯥꯝ ꯄꯨꯟꯕ ꯌꯥꯏ ꯑꯦꯛꯖꯥꯝꯁꯨ ꯂꯣꯏꯔꯕꯅꯤꯅ ꯑꯩ ꯅꯣꯏ ꯂꯣꯏꯗꯕꯗꯨꯗꯅꯦ ꯍꯥꯏꯔꯛꯇ꯭ꯔꯕꯅꯦ ꯑꯇꯩꯁꯨ ꯂꯣꯏꯅ ꯄꯥꯎ ꯄꯤꯈ꯭ꯔꯒ
ꯍꯣꯏꯅꯦ ꯀꯣꯏꯔꯛꯀꯦ ꯀꯣꯏꯔꯛꯀꯦ ꯅꯣꯡꯃ
ꯑꯗꯣ ꯅꯪꯒꯤ ꯕꯦꯠꯀꯤ ꯇꯧꯅꯤ ꯍꯥꯏꯕꯗꯣ ꯑꯗꯨꯗꯣ ꯀꯩꯅꯣ ꯇꯧꯈ꯭ꯔꯕꯣ ꯑꯦꯛꯖꯥꯝ ꯊꯥꯈ꯭ꯔꯕ꯭ꯔꯣ
ꯕꯦꯠꯀꯤꯗꯣ ꯃꯦ ꯑꯦꯛꯖꯥꯝꯗꯤ ꯀꯨꯏꯔꯦꯕ ꯊꯥꯕ
ꯑꯥ
ꯌꯥꯎꯁꯪ ꯌꯥꯎꯁꯪ ꯂꯣꯏꯔꯛꯄꯩꯗꯨꯗ ꯊꯥꯒꯤꯈꯤꯕꯅꯦꯕ ꯑꯗꯨꯒ ꯃꯥꯔꯛꯇꯨꯗ ꯍꯥꯏꯗꯣꯛꯑꯒ ꯌꯨꯅꯤꯚꯔꯁꯤꯇꯤꯅ ꯈꯟꯒꯗꯕꯒꯤ ꯀꯠ ꯑꯣꯞꯇꯣ ꯊꯣꯛꯇ꯭ꯔꯤꯕ
ꯀꯨꯏꯃꯟꯅꯁꯨ ꯀꯨꯏꯈ꯭ꯔꯦꯅꯦ ꯃꯣꯏꯒꯤꯁꯤꯁꯨ
ꯎꯝ ꯍꯧꯖꯤꯛꯇꯣ ꯔꯦꯖꯤꯁꯇ꯭ꯔꯦꯁꯟ ꯇꯧꯔꯣ ꯀꯠ ꯑꯣꯐ ꯃꯥꯔꯛ ꯍꯥꯏꯗꯣꯔꯛꯑꯅꯤꯅ ꯀꯟꯅ ꯇꯧꯔꯤꯑꯦ ꯑꯗꯨꯒꯤ ꯑꯩ ꯑꯣ ꯕꯤ ꯁꯤ ꯇꯥꯟꯊꯣꯛꯅꯕ ꯀꯣꯏꯆꯦꯜ ꯆꯦꯜꯂꯤ
ꯑꯣ ꯍꯣꯏꯅꯦ ꯑꯩꯈꯣꯏꯁꯨꯅꯦ ꯏꯅꯥꯎꯅꯨꯄꯤ ꯑꯃ ꯃꯥꯔꯛꯇꯣ ꯁꯣꯏꯗꯅ ꯀꯩꯅꯣ ꯑꯣꯏꯅꯤꯗꯣ ꯑꯣꯏꯗ꯭ꯔꯦ ꯑꯗꯨꯒꯤ ꯊꯥꯔꯨꯕꯗꯣ ꯑꯗꯨꯗꯨꯒꯤ ꯃꯣꯏ ꯄ꯭ꯔꯥꯏꯚꯦꯠꯇ ꯆꯜꯂꯦꯅ ꯍꯥꯏꯕꯗ ꯑꯩꯅ ꯅꯪꯗꯨ ꯊꯥꯅꯦꯅ ꯍꯥꯏꯈꯤꯕꯅꯤ ꯑꯗꯨꯕꯨ ꯊꯥꯕ ꯖꯥꯠꯂꯥ ꯀꯃꯥꯏꯅ ꯇꯧꯔꯖꯥꯠꯅꯣꯅ ꯈꯜꯂꯝꯃꯤꯅꯤꯅꯦ
ꯍꯣꯏ ꯄ꯭ꯔꯥꯏꯚꯦꯠꯇ ꯇꯧꯕꯗꯤ ꯌꯥꯏꯑꯦꯕ ꯑꯗꯨꯗꯅꯦ ꯄ꯭ꯔꯥꯏꯚꯦꯠꯇꯣ ꯄꯩꯁꯥ ꯃꯌꯥꯝ ꯆꯪꯕꯗꯨꯗ ꯉꯝꯃꯣꯏꯗꯕ ꯂꯤꯁꯤꯡ ꯍꯨꯝꯐꯨ ꯍꯨꯝꯗ꯭ꯔꯥ ꯄꯨꯊꯣꯛꯑꯒ ꯃꯤꯡ ꯆꯟꯕꯗꯣ ꯈꯤꯇꯪ ꯋꯥꯗꯧꯕ ꯑꯗꯨꯗꯨꯒꯤ ꯑꯩꯅ ꯒꯣꯔꯃꯦꯟꯁꯦ ꯌꯦꯡꯉ ꯒꯦꯅꯣ ꯒꯣꯔꯃꯦꯟ ꯉꯥꯏꯔꯤꯉꯩꯗ ꯍꯟꯗꯛ ꯆꯍꯤꯁꯤꯃꯗꯤ ꯇꯣꯛꯀꯗꯕ ꯃꯥꯜꯂꯦ
ꯑꯣ ꯍꯣꯏ ꯑꯗꯨꯅꯦꯕꯀꯣ ꯃꯤꯁꯤꯡꯁꯦ ꯒꯣꯔꯃꯦꯟꯗꯣ ꯉꯥꯏꯔꯗꯤꯅꯦ ꯑꯣꯏꯗꯦꯅꯅꯦ ꯄ꯭ꯔꯥꯏꯚꯦꯠꯇ ꯂꯣꯏꯅꯅꯦ ꯆꯦꯜꯂꯒꯅꯦ ꯇꯧꯅꯩꯉꯣ
ꯍꯣꯏ
ꯅꯪꯁꯨ ꯍꯦꯛ ꯀꯩꯅꯣ ꯇꯧꯔꯗꯤꯅꯦ ꯈꯜꯂꯛꯇꯧꯕ ꯃꯥꯟꯕ꯭ꯔꯣ ꯅꯪꯒꯤꯕꯗꯨꯕꯣ ꯃꯥꯛꯇꯨꯕꯣ
ꯑꯁ ꯈꯪꯗꯦꯗ ꯃꯥꯔꯛꯇꯣ ꯈꯔꯗꯤ ꯅꯦꯝꯃꯦꯕ ꯅꯦꯒꯦꯇꯤꯞ ꯃꯥꯔꯀꯤꯡꯒꯨꯝꯕ ꯂꯩꯕꯅꯤꯅꯅꯦ
ꯑꯥ
ꯅꯦꯒꯦꯇꯤꯞ ꯃꯥꯔꯀꯤꯡ ꯈꯔꯁꯨ ꯑꯗꯨꯝ ꯆꯠꯈ꯭ꯔꯦ ꯑꯗꯨꯗꯨꯅ ꯅꯦꯝꯕꯒꯤ ꯌꯧꯒꯗꯕꯗꯤ ꯃꯥꯟꯗꯦ ꯀꯩꯒꯨꯝꯕ ꯁꯦꯗꯨꯜ ꯀꯥꯁ ꯀꯨꯝꯕ ꯁꯦꯗꯨꯜ ꯇ꯭ꯔꯥꯏꯞꯀꯨꯝꯕ ꯑꯣꯏꯔꯝꯃꯗꯤ ꯆꯪꯗꯤ ꯆꯪꯒꯗꯕ ꯄꯣꯠꯅꯤꯗ
ꯑꯣ ꯍꯣꯏꯅꯦ ꯁꯨꯝꯕꯩ ꯃꯇꯥꯡ ꯁꯦ ꯂꯥꯛꯑꯗꯤ ꯔꯤꯖꯥꯔꯕꯦꯁꯟ ꯂꯩꯕ ꯀꯥꯡꯕꯨꯅ ꯍꯦꯛꯇ ꯍꯦꯜꯂꯤꯅꯦꯀꯣ ꯑꯩꯈꯣꯏꯗꯤ ꯑꯗꯨꯒꯨꯝꯕ ꯑꯣꯏꯖ ꯑꯣꯏꯊꯛꯀꯗꯣ ꯐꯪ ꯀꯣꯠꯇ꯭ꯔꯦꯅꯦ
ꯃꯥꯅꯦ ꯑꯩꯈꯣꯏꯒꯤ ꯐꯪꯉꯤꯕ ꯍꯥꯏꯕꯨ ꯑꯁ ꯈꯪꯗꯦꯗ ꯏꯁꯀꯣꯂꯔꯁꯤꯞꯇꯒꯤ ꯀꯩꯗꯒꯤ ꯃꯣꯏꯅ ꯍꯦꯟꯅ ꯈꯨꯗꯣꯡ ꯆꯥꯕꯁꯦ ꯃꯌꯥꯝ ꯐꯪꯉꯤ
ꯀꯩꯅꯣꯃ ꯊꯕꯛ ꯑꯃ ꯀꯩꯅꯣꯃ ꯑꯗꯨꯝꯕ ꯑꯃꯒꯤ ꯐꯣꯔꯝ ꯑꯃ ꯍꯦꯛ ꯊꯥꯕꯗꯒꯤ ꯍꯧꯔꯦ ꯑꯗꯨꯝꯕ ꯑꯃ ꯃꯣꯏꯅ ꯂ ꯂꯨꯄꯥ ꯆꯥꯝꯃ ꯆꯅꯤ ꯂꯧꯏ ꯑꯩꯈꯣꯏꯅ ꯂꯨꯄꯥ ꯆꯥꯝꯔꯤ ꯆꯥꯝꯃꯉꯥ ꯂꯧꯅꯤ
ꯀꯩꯁꯨꯝꯇ ꯀꯩꯅꯣ ꯑꯣꯏꯗꯦ ꯍꯥꯏꯕ ꯀꯥꯟꯅꯕ ꯍꯥꯏꯕꯗꯨꯃ ꯂꯩꯇ꯭ꯔꯕꯅꯦ ꯍꯌꯦꯡ ꯑꯗꯒꯤ ꯈꯟꯕꯒꯤ ꯃꯇꯥꯡ ꯌꯧꯔꯛꯑꯦ ꯃꯣꯏꯒꯤꯅ ꯔꯤꯖꯔꯕꯦꯁꯟ ꯑꯩꯈꯣꯏꯒꯤꯅ ꯔꯤꯖꯔꯕꯦꯁꯟꯁꯨ ꯂꯩꯇꯦ ꯑꯗꯨꯅ ꯑꯥ ꯃꯩ ꯍꯧ ꯊꯧꯕ ꯃꯤ ꯐꯥꯎꯕ ꯆꯅꯗ꯭ꯔꯦ ꯑꯗꯨꯅ ꯑꯩꯈꯣꯏꯒꯁꯤꯗꯤ ꯆꯪꯕ ꯉꯝꯕꯖꯥꯠ ꯅꯠꯇ꯭ꯔꯦ ꯍꯧꯖꯤꯛꯀꯥꯟ
ꯃꯥꯅꯦ ꯃꯥꯅꯦ ꯃꯔꯛ ꯁꯔꯛꯇ ꯂꯩꯕꯗꯤ ꯌꯥꯝ ꯋꯥꯏ ꯍꯩꯕ꯭ꯔꯥꯅ ꯍꯩ ꯍꯩꯕ꯭ꯔꯥꯁꯨ ꯍꯩꯇꯦ ꯍꯩꯔꯨꯔꯅꯨꯗꯅꯥꯁꯨ ꯈꯤꯇꯪ ꯍꯩꯔꯨꯕ ꯀꯧꯕꯅꯤꯅ ꯃꯈꯥꯗꯣ ꯁꯨꯝ ꯇꯝꯖꯅꯤꯡꯕ
ꯃꯥꯅꯦ ꯑꯗꯨꯅꯦ ꯑꯉꯥꯡ ꯑꯣꯏꯔꯤꯉꯩꯗ ꯕꯕꯠ ꯇꯣꯛꯍꯧꯕ꯭ꯔꯁꯨ ꯅꯠꯇꯦ ꯇꯝꯃꯤꯉꯦ ꯁꯥꯗꯅ ꯂꯩꯀꯥꯏꯗꯒꯤ ꯈꯔ ꯆꯠ ꯐꯠꯇꯅ ꯈꯣꯠꯇꯅ ꯍꯦꯛ ꯇꯝꯕꯁꯨ ꯍꯧꯔꯨꯔꯦ ꯅꯠꯇ꯭ꯔꯥ ꯍꯦꯛ ꯃꯌꯥꯏ ꯊꯤꯀꯥꯡ ꯇꯣꯛꯄꯁꯨ ꯅꯨꯡꯉꯥꯏꯇꯦ ꯇꯧꯔꯤꯁꯦ ꯃꯊꯥꯗꯤ ꯁꯥꯈ꯭ꯔ ꯄꯣꯠꯅꯦ ꯑꯩꯈꯣꯏꯅ ꯇꯧꯔꯤꯁꯦ
ꯂꯥꯏꯔꯤꯛ ꯇꯝꯃꯤꯅꯦꯅꯅꯦ ꯎꯝ ꯂꯥꯏꯔꯤꯛ ꯇꯝꯃꯤꯅꯦꯅ ꯄꯩꯁꯥ ꯅꯨꯡꯁꯥꯁꯨ ꯑꯝꯇ ꯇꯥꯟꯗꯦ ꯑꯗꯣ
ꯑꯗꯨꯅꯤ ꯄꯩꯁꯥ ꯌꯥꯎꯗꯅ ꯍꯤꯡꯕ ꯌꯥꯗ꯭ꯔꯦ ꯍꯧꯖꯤꯛꯀꯥꯟꯗꯤ ꯑꯩꯈꯣꯏꯁꯨ ꯉꯥꯏꯔꯦ ꯁꯤꯗ ꯂꯩꯔꯤꯁꯦ ꯄꯩ- ꯁꯥ ꯉꯥꯛꯇꯅꯤ ꯅꯣꯡꯉꯥꯟꯕꯒ ꯄꯩꯁꯥ ꯅꯨꯃꯤꯠ ꯇꯥꯕꯒ ꯄꯩꯁꯥ ꯇꯧꯔꯤꯁꯦ
ꯑꯅꯦ ꯑꯩꯁꯨ ꯄꯩꯁꯥ ꯂꯩꯇꯗꯅ ꯅꯠꯇ꯭ꯔꯥ ꯌꯨꯝꯗ ꯍꯜꯂꯤꯁꯦ
ꯑꯗꯨꯅꯤꯅꯦ ꯅꯪꯁꯨꯅꯦ ꯅꯨꯡꯉꯥꯏꯇꯦꯅꯦ ꯅꯣꯏ ꯂꯩꯔꯤꯀꯥꯟꯗ ꯑꯣꯏꯔꯗꯤ ꯅꯨꯡꯉꯥꯏꯒꯗꯕꯅꯤꯅꯦ ꯇꯧꯔꯤꯁꯦ
ꯀꯅꯥ ꯀꯅꯥꯕꯨ ꯂꯩꯔꯤꯒꯦ ꯃ ꯑꯗꯨꯝ ꯁꯨꯅ ꯂꯩꯔꯤꯕꯣ ꯍꯥꯟꯅꯒꯤꯗꯣ
ꯂꯩꯑ ꯂꯩꯑ ꯆꯤꯆꯦ ꯍꯣꯏ ꯀꯩꯍꯣꯏ ꯂꯣꯏ ꯁꯨꯅ ꯂꯩꯑ ꯃꯌꯥꯝ ꯅꯣꯏꯗꯅꯤ ꯆꯠꯈ꯭ꯔꯤꯕ ꯅꯣꯏ ꯀꯣꯛ ꯂꯩꯔꯝꯃꯗꯤ ꯐꯔꯣꯏꯗ꯭ꯔꯣꯏꯁꯦ ꯑꯃ ꯆꯠꯈꯤ ꯑꯅꯤ ꯆꯠꯈꯤ ꯁꯨꯝ ꯇꯥꯛꯁꯜꯂꯛꯑꯦꯅ ꯇꯧꯔꯤꯁꯦ ꯑꯅꯧꯕ ꯂꯥꯛꯄꯁꯤꯡꯁꯤꯗꯤ ꯀꯩꯁꯨ ꯅꯨꯡꯉꯥꯏꯇ꯭ꯔꯦꯅꯦ ꯍꯥꯟꯅꯒꯤ ꯑꯗꯨꯃꯥꯏꯅ
ꯎꯝ ꯅꯨꯡꯗꯤ ꯌꯥꯝ ꯅꯨꯡꯉꯥꯏꯕꯅꯤꯀꯣ
ꯅꯨꯡꯉꯥꯏꯕꯅꯤ ꯅꯨꯡꯉꯥꯏꯕꯅꯤ ꯄꯥꯕꯨꯡꯒꯤ ꯈꯣꯟꯊꯤ ꯈꯔ ꯆꯥꯖꯔꯁꯨ ꯃꯌꯥꯝ ꯍꯨꯔꯥꯟ ꯍꯨꯔꯥꯟ ꯂꯥꯡꯕꯁꯤꯡꯗꯣ ꯅꯨꯡꯉꯥꯏꯕꯅꯤ
ꯍꯣꯏ ꯅꯤꯡꯁꯤꯡꯉꯦ ꯍꯧꯖꯤꯛꯇꯤ ꯑꯃꯨꯛ ꯍꯧꯖꯤꯛ ꯑꯃꯨꯛ ꯂꯩꯒꯦꯗꯣ
ꯍꯥꯥ
ꯍꯧꯖꯤꯛ ꯑꯃꯨꯛ ꯂꯩꯒꯦꯗꯣ ꯀꯩꯁꯨ ꯌꯥꯔꯔꯣꯏꯕ ꯌꯥꯕꯨꯗꯤ ꯌꯥꯅꯤ ꯑꯩ ꯑꯩꯅ ꯂꯩꯅꯤꯡꯉꯒꯕꯨꯗꯤ ꯂꯩꯕꯕꯨꯗꯤ ꯌꯥꯅꯤ ꯑꯗꯨꯕꯨ ꯊꯕꯛꯁꯤꯅ ꯌꯥꯔꯔꯣꯏꯅꯦ ꯀꯩꯗꯧꯔꯒꯗꯤ ꯂꯩꯅꯤ ꯑꯩꯅ ꯑꯗꯨ ꯂꯩꯔꯒ
ꯎꯝ ꯅꯣꯏꯅ ꯄꯤ ꯑꯩꯩꯆ ꯗꯤꯒ ꯇꯧꯗꯅ ꯈꯣꯠꯇꯅꯒ ꯇꯧꯔꯗꯤ ꯑꯃꯨꯛ ꯍꯦꯛ ꯂꯥꯛꯑꯣ ꯁ꯭ꯋꯥꯏꯗ ꯃꯦꯗꯥꯝ ꯏꯁꯀꯣꯂꯔ ꯑꯣꯏꯅꯕ ꯁ꯭ꯋꯥꯏꯗ ꯂꯩꯔꯒ
ꯍꯣꯏ ꯑꯗꯨꯃꯥꯏꯅ ꯇꯧꯒꯗꯕꯅꯤ ꯈꯜꯂꯤꯕꯅꯤ
ꯍꯣꯏꯅꯦ ꯑꯗꯨ ꯅꯠꯇ꯭ꯔꯗꯤ ꯂꯥꯏꯔꯤꯛ ꯇꯝꯃꯤꯅꯦꯅꯁꯨ ꯍꯧꯖꯤꯜꯂꯨꯔꯦ ꯇꯧꯔꯤꯁꯦ ꯆꯍꯤ ꯀꯥꯟ ꯌꯥꯗꯝꯅꯤꯅ ꯅꯣꯏꯁꯨ ꯉꯥꯏꯔꯦ ꯁꯤꯗ ꯑꯗꯨꯝ ꯊꯥꯔꯤꯅꯦ ꯑꯦꯛꯖꯥꯝ ꯊꯥꯏꯅꯦꯅ ꯄꯠꯂꯒ ꯂꯩ ꯌꯥꯥꯛꯄꯣꯠꯇꯦꯗ ꯅꯨꯡꯉꯥꯏꯅꯁꯨ ꯂꯩꯕ ꯅꯨꯡꯉꯥꯏꯕꯗꯨꯅ ꯆꯠꯅ ꯌꯥꯄꯣꯠꯇꯦ
ꯃꯥꯅꯤ ꯃꯥꯅꯤ
ꯆꯍꯤ ꯑꯃ ꯃꯥꯡꯕ ꯀ ꯍꯥꯏꯁꯦ ꯍꯦꯂꯥ ꯅꯠꯇꯦ ꯂꯥꯏꯔꯤꯛ ꯇꯝꯕꯗꯗꯤ ꯆꯍꯤ ꯑꯃꯗꯤ ꯇꯣꯛꯈ꯭ꯔꯣ ꯊꯥ ꯑꯃ ꯆꯣꯟꯊꯕꯗ ꯑꯩꯒꯤ ꯀꯥꯟꯅꯕ ꯑꯝꯇ ꯐꯪꯉꯣꯏꯗꯣꯏꯅꯤ ꯆꯍꯤ ꯍꯦꯟꯗꯣꯛꯄꯗ
ꯎꯝ ꯌꯥꯝ ꯁꯥꯗ꯭ꯔꯣ ꯍꯧꯖꯤꯛꯀꯥꯟꯁꯤꯕꯣ
ꯑꯁ ꯁꯥꯏꯌꯦ ꯅꯣꯏ ꯑꯗꯨꯋꯥꯏꯗꯗꯤ ꯁꯥꯕ ꯇ꯭ꯔꯥ ꯁ꯭ꯋꯥꯏꯗꯗꯤ ꯈꯤꯛꯅ ꯍꯦꯜꯂꯦ ꯎ ꯋꯥꯁꯨ ꯍꯧꯗꯦꯗꯣ ꯅꯪ ꯈꯪꯉꯤꯗꯨꯅꯤ ꯄꯔꯣꯛ ꯄꯔꯣꯛ ꯆꯥꯛꯄꯖꯠꯅꯤ
ꯎ ꯋꯥ ꯍꯧꯕ ꯑꯩꯈꯣꯏꯁꯤꯐꯧ ꯌꯨꯝ ꯃꯅꯨꯡ ꯂꯩ ꯉꯝꯗ꯭ꯔꯦ
ꯍꯣꯏꯅꯦ ꯅꯣꯏꯒꯤ ꯑꯗꯨꯋꯥꯢꯗꯨꯗꯤ ꯀꯩꯁꯨꯨꯝ ꯁ ꯁꯥꯔꯝꯃꯣꯏꯅ ꯈꯜꯂꯤ ꯅꯣꯏꯁꯨ ꯁꯥꯔꯕꯣꯏꯔꯦ ꯅꯣꯏꯅ ꯁꯥꯔꯗꯤ ꯑꯩꯈꯣꯏ ꯁ꯭ꯋꯥꯏꯗꯗꯤ ꯂꯣꯏꯔ ꯄꯣꯠꯅꯤꯉꯦ ꯑꯩꯈꯣꯏꯗꯤ ꯉꯥꯎꯗꯅꯅꯦ ꯏꯔꯨꯁꯦ ꯑꯅꯤꯔꯛ ꯂꯨꯔꯁꯤꯐꯥꯎꯅꯦ ꯄꯦꯟꯕꯖꯥꯠ ꯅꯠꯇꯦ ꯑꯃ ꯑꯣꯡꯆꯥꯛ ꯆꯥꯛꯑꯒꯅꯦ ꯅꯨꯡꯁꯤꯠ ꯅꯨꯡꯁꯥ ꯆꯞ ꯂꯦꯞꯄꯤ ꯑꯏꯤꯡꯕ ꯍꯥꯏꯕꯗꯣ ꯑꯃꯠꯇ ꯍꯦꯛ ꯂꯥꯛꯇꯦ ꯀꯥꯡꯗꯅꯤ ꯂꯥꯛꯏꯁꯦ
ꯂꯩꯐꯝ ꯆꯥꯐꯝꯒ ꯈꯪꯗꯖꯥꯠ ꯅꯠꯇꯦ ꯀꯔꯤ ꯋꯦꯗꯔꯁꯦ ꯀꯧꯕꯅꯣ ꯈꯪꯗꯦ ꯍꯧꯖꯤꯛꯀꯥꯟꯁꯦ
ꯑꯗꯨꯅꯦ ꯁꯨꯃꯥꯏꯅ ꯁꯥꯔꯝꯗꯦꯀꯣ ꯊꯥꯏꯅꯗꯤ ꯅꯣꯏꯁꯨ ꯈꯪꯉꯦ ꯅꯣꯏꯁꯨ ꯉꯥꯏꯔꯦ ꯑꯩꯈꯣꯏ ꯑꯗꯨꯝ ꯁ꯭ꯀꯨꯜ ꯆꯠꯂꯤ ꯈꯣꯠꯂꯤꯕ ꯃꯄꯥꯟ ꯊꯣꯛꯏ ꯈꯣꯠꯂꯤꯕꯗꯣ ꯁꯨꯃꯥꯏꯅ ꯀꯩꯁꯨ ꯁꯥꯗꯦꯕ ꯍꯧꯖꯤꯛꯇꯤꯅꯦ ꯃꯄꯥꯟꯒ ꯊꯣꯛꯅꯤ ꯈꯟꯕꯗꯅꯦ ꯑꯩ ꯀꯤꯕ ꯑꯃ ꯌꯥꯎꯔꯦ
ꯄꯣꯛꯑꯦ ꯍꯥꯏꯕ ꯍꯧꯖꯤꯛꯇꯤ
ꯄꯣꯛꯑꯦ ꯑꯁ ꯅꯣꯡꯃ ꯆꯠꯂꯨꯕꯗꯅꯦ ꯃꯗꯨꯒꯤ ꯄꯠꯈꯤꯕ ꯄꯨꯔꯥꯅꯦ ꯑꯃ ꯊꯕꯛ ꯑꯋꯥꯕꯒ ꯁꯨꯔꯨꯕ ꯑꯗꯒꯤ ꯑꯅꯥꯕꯒ ꯍꯜꯂꯛꯄꯩ ꯇꯥꯏꯞꯇ ꯇꯧꯋꯦ ꯍꯥꯏꯕ ꯏꯁꯥꯥꯁꯦ ꯑꯃꯨꯛ ꯄꯠꯊꯔꯒ ꯇꯧꯗ꯭ꯔꯥ ꯃꯄꯥꯟꯗ ꯍꯦꯛ ꯊꯣꯛꯕꯗꯅꯦ
ꯃꯥꯅꯦ ꯑꯗꯨꯒꯤ ꯈꯟꯕꯒꯤ ꯑꯩ
ꯉꯝꯗꯦ ꯍꯥꯏꯕ ꯑꯗꯨꯅ ꯆꯠꯅꯤꯡꯗꯦ ꯀꯔꯤꯝ ꯉꯝꯗ꯭ꯔꯦꯕ ꯏꯁꯥꯁꯦ ꯑꯗꯨꯅꯅꯦ ꯑꯁ
ꯃꯄꯥꯟ ꯊꯣꯛꯄ ꯄꯜꯂꯛꯄꯗꯅꯦ ꯏꯁꯥꯁꯦ ꯀꯩꯝ ꯍꯔꯥꯎꯗ꯭ꯔꯦ ꯍꯧꯖꯤꯛꯀꯥꯟꯗꯤ ꯅꯨꯡꯗꯥꯡ ꯋꯥꯏꯔꯝꯒꯨꯝꯕ ꯑꯌꯨꯛ ꯉꯟꯅꯒꯨꯝꯕ ꯆꯠꯄ ꯑꯣꯏꯔꯗꯤ ꯐꯩꯀꯣ
ꯍꯣꯏ
ꯅꯨꯡꯊꯤꯟꯗ ꯀꯩꯗꯅꯦ ꯐꯤꯒ ꯁꯦꯠꯂꯒ ꯆꯠꯄꯩ ꯊꯕꯛꯁꯤꯃ ꯀꯔꯤꯝ ꯍꯦꯛ ꯆꯠꯅꯤꯡꯗ꯭ꯔꯦ ꯍꯧꯖꯤꯛꯀꯥꯟꯁꯤꯗꯤꯅꯦ ꯁꯥꯕꯁꯤꯗꯅꯦ ꯉꯥꯎꯕ ꯖꯥꯠꯅꯤ ꯑꯁꯣꯟ ꯑꯅꯥꯒꯗꯤ ꯂꯣꯏꯅ ꯆꯥꯛꯇꯅ ꯁꯤꯅꯤ
ꯀꯥ ꯃꯅꯨꯡꯗꯩ ꯍꯦꯟꯇꯣꯛꯇꯕꯤ ꯂꯩꯔꯦ ꯑꯗꯨꯗꯤ ꯅꯪ
ꯂꯩꯔꯤꯅꯦ ꯑꯁ ꯁ ꯀꯥ ꯃꯅꯨꯡꯗꯒꯤꯅꯦ ꯃꯄꯥꯟꯒ ꯊꯣꯛꯅꯤꯡꯗꯦ ꯑꯁꯤꯁꯨ ꯍꯧꯖꯤꯛꯀꯥꯟ ꯋꯦꯗꯔꯁꯦ ꯃꯑꯣꯡ ꯑꯃꯅꯤ ꯅꯣꯏꯗꯨꯗꯁꯨ ꯇꯧꯔꯝꯅꯤ ꯍꯧꯖꯤꯛꯇ ꯅꯨꯡꯁꯥ ꯁꯦꯒꯥꯏꯒꯩ ꯁꯥꯔꯝꯕꯁꯦ ꯅꯣꯡꯁꯦ ꯖꯔ ꯃꯪꯁꯤꯜꯂꯑꯒ ꯑꯃꯨꯛ ꯆꯨꯅꯤ ꯑꯗꯩꯗꯤ ꯐꯠ ꯑꯃꯨꯛ ꯍꯥꯡꯗꯣꯛꯈꯤꯅꯤ ꯄ꯭ꯔꯣꯛ ꯄ꯭ꯔꯣꯛ ꯄ꯭ꯔꯣꯛ ꯈꯅꯤ ꯀꯩꯅꯣ ꯋꯦꯗꯔꯁꯤꯕꯨ ꯇꯧꯗꯣꯏꯕ ꯑꯃ ꯇꯧꯗꯦ
ꯑꯁ ꯈꯪꯗꯦꯗ ꯌꯨꯝꯗ ꯂꯩꯕꯁꯦ ꯊꯕꯛꯅ ꯊꯕꯛ ꯌꯥꯝꯃꯤꯕ ꯀꯣꯛꯀ ꯉꯥꯎꯋꯤꯗ ꯗꯨꯀꯥꯟꯗꯕꯨ ꯊꯣꯛꯀꯅꯤ ꯗꯨꯀꯥꯟ ꯐꯝꯕꯁꯦ ꯆꯥꯔꯝ ꯊꯛꯂꯝꯒ ꯈꯪꯕꯖꯥꯠ ꯅꯠꯇꯦꯗ ꯇꯨꯝꯕꯝ ꯆꯥꯕꯝꯒ
ꯍꯣꯏꯅꯦ ꯋꯥꯔꯝꯒꯅꯤꯅꯦ ꯄꯩꯁꯥ ꯇꯥꯟꯕ ꯍꯥꯏꯁꯤꯗꯕꯨ ꯂꯣꯏꯅ ꯋꯥꯔꯤꯅꯤꯅꯦ ꯅꯨꯡꯁꯥꯃꯛꯇ ꯆꯠꯂꯒ ꯊꯕꯛ ꯁꯨꯔꯁꯨ ꯋꯥꯏ ꯌꯨꯝꯗ ꯂꯩꯔ ꯐꯤ ꯁꯥꯔꯁꯨ ꯋꯥꯏ ꯗꯨꯀꯥꯟ ꯊꯣꯛꯑꯁꯨ ꯉꯥꯏꯔꯦ ꯅꯣꯏꯁꯨ ꯑꯍꯤꯡ ꯅꯨꯡꯊꯤꯟ ꯇꯨꯝꯐꯝ ꯆꯥꯐꯝ ꯈꯪꯉꯝꯃꯣꯏ ꯄꯣꯠ ꯆꯩꯕꯨ ꯇꯦꯛꯀꯗ꯭ꯔꯥ ꯈꯣꯠꯀꯗ꯭ꯔꯥ ꯋꯥꯕꯅꯤꯅꯦ ꯗꯨꯀꯥꯟꯁꯦ ꯑꯩꯈꯣꯏꯁꯨ ꯈꯪꯉꯦꯕ
ꯃꯥꯟꯅꯤ ꯃꯥꯟꯅꯤ ꯑꯗꯨꯗꯨꯒꯤ ꯑꯁ ꯈꯪꯗꯦꯗ ꯏꯁꯥ ꯌꯨꯒꯥꯁꯦ ꯍꯥꯟꯅꯗꯒꯤ ꯈꯔꯒ ꯀꯪꯉꯦ ꯄꯨꯡꯀꯪ ꯀꯪꯁꯤꯜꯂꯦ ꯌꯥꯗ꯭ꯔꯦ ꯌꯦꯡꯕ ꯌꯥꯗ꯭ꯔꯦ
ꯄꯣꯊꯥꯔꯒ ꯂꯩꯕꯗꯐꯥꯎꯕ ꯀꯪꯕ ꯅꯪꯅ ꯍꯧꯖꯤꯛꯇꯤ ꯌꯥꯝ ꯀꯪꯁꯜꯂꯝꯕ ꯍꯧꯖꯤꯛ ꯊꯕꯛꯀ ꯈꯔ ꯋꯥꯔꯗꯤ ꯐꯖꯔꯝꯃꯅꯤ ꯅꯣꯏꯗꯤ
ꯑꯗꯨꯅꯦ ꯐꯖꯕꯅ ꯉꯛꯑꯦ ꯍꯥꯏꯕ ꯁꯛꯅ ꯃꯔꯣ ꯑꯃ ꯐꯖꯕꯅꯦ ꯁꯪꯉꯦ
ꯑꯣ ꯄꯦ ꯑꯩꯆ ꯗꯤꯒ ꯇꯧꯊꯣꯔꯛꯑꯣ ꯑꯗꯨꯒ ꯁ꯭ꯋꯥꯏꯗ ꯑꯃꯨꯛ ꯂꯥꯛꯑꯒ ꯀꯨꯆꯨꯗꯣ ꯁꯪꯉꯤꯗꯣ ꯑꯃꯨꯛ ꯉꯧꯊꯣꯔꯛꯄ ꯌꯥꯕ꯭ꯔꯥ ꯌꯦꯡꯅꯕ
ꯃꯣꯏꯅꯦ ꯑꯗꯨ ꯈꯜꯂꯤꯃꯤꯅꯦ ꯑꯩꯁꯨ ꯄꯩꯁꯥꯁꯦ ꯈꯔ ꯍꯧꯖꯤꯛ ꯈꯔ ꯇꯨꯡꯁꯤꯜꯂꯒꯦ ꯑꯗꯨꯒ ꯑꯦꯛꯖꯥꯝꯁꯤꯁꯨ ꯑꯗꯨꯝ ꯍꯟꯖꯟ ꯍꯟꯖꯟ ꯊꯥꯔꯒꯦ
ꯊꯥꯔꯥ ꯂꯣꯏꯅꯦ ꯑꯦꯛꯖꯥꯝꯅ ꯍꯦꯛ ꯁꯤꯜꯂꯤꯒꯩ ꯊꯥꯔ ꯂꯣꯏꯔꯦ ꯑꯩꯈꯣꯏ ꯊꯥꯕꯤꯗ꯭ꯔꯗꯤ ꯀꯅꯥ ꯂꯥꯛꯑ ꯊꯥꯕꯤꯗꯣꯔꯤꯒꯦ ꯄꯔꯞ ꯄꯔꯞ ꯈꯟꯗꯣꯛꯈ꯭ꯔꯗꯤ ꯃꯣꯏ ꯐꯣꯝ ꯄꯩꯁꯥꯗꯣ ꯈꯔ ꯀꯥꯟꯅꯍꯧꯁꯅꯨ ꯀꯩꯅꯣ ꯃꯣꯏꯁꯨ
ꯃꯥꯅꯦ ꯃꯥꯅꯦ ꯆꯨꯝꯃꯦ ꯑꯗꯨ ꯇꯧꯒꯦ ꯇꯧꯕ ꯑꯩꯁꯨ
ꯎꯝ ꯑꯣ ꯕꯦꯗ ꯇꯧꯕ꯭ꯔꯥ ꯄꯤ ꯑꯩꯆ ꯗꯤ ꯇꯧꯕ꯭ꯔꯥ ꯑꯃ ꯍꯦꯛ ꯇꯧꯕꯒ ꯂꯥꯛꯑꯣ ꯁꯤꯗ ꯑꯃꯨꯛ
ꯍꯣꯏ ꯂꯥꯛꯀꯦ ꯂꯥꯛꯀꯦ ꯑꯣ ꯑꯩꯅꯅꯦ ꯆꯦꯆꯦꯈꯩꯗꯣ ꯅꯨꯡꯉꯥꯏꯔꯤꯕꯅ ꯍꯪꯉꯦꯅ ꯍꯥꯏꯕꯤꯌꯨ ꯑꯝꯇ ꯑꯩꯅꯦ ꯃꯣꯏ ꯑꯃꯃꯝꯗ ꯐꯣꯟ ꯇꯧꯕ ꯑꯗꯨꯒ ꯂꯩꯕꯗꯣ ꯑꯩ ꯇꯧꯁꯨ ꯇꯧꯗ꯭ꯔꯦ ꯑꯗꯒꯤ ꯃꯣꯏꯁꯨ ꯊꯕꯛ ꯂꯣꯏ ꯆꯤꯟꯅꯔꯝꯅꯤ ꯈꯟꯕꯒꯤ ꯁꯨꯡꯇꯧ ꯇꯧꯕꯤꯗ꯭ꯔꯦ ꯑꯩꯅ
ꯇꯥꯕꯅꯤꯗ ꯐꯣꯟ ꯇꯧꯕ ꯍꯥꯏꯁꯦ ꯃꯤꯒꯤ ꯇꯥꯏꯃꯤꯡ ꯍꯥꯏꯕ ꯑꯃꯖꯨ ꯂꯩ ꯑꯩ ꯁꯪꯗꯕ ꯑꯃꯨꯛ ꯂꯩ ꯃꯤ ꯁꯪꯗꯕ ꯍꯥꯏꯕ ꯑꯝꯖꯨ ꯂꯩꯗꯣ
ꯃꯥꯟꯅꯦ ꯃꯥꯟꯅꯦ
ꯐꯔꯛ ꯇꯥꯕꯗꯣ ꯍꯣꯏ ꯍꯣꯏ ꯑꯩ ꯍꯥꯏꯒꯦꯀꯣ ꯑꯗꯨꯒꯅꯦ ꯀꯩꯅꯣ ꯇꯧꯁꯤ ꯅꯣꯏꯁꯨ ꯄꯨꯟꯕꯩꯗꯨꯁꯨ ꯑꯃꯨꯛ ꯀꯩꯅꯣ ꯇꯧꯔꯒ ꯅꯪ ꯁꯪꯕ ꯀꯥꯟꯗ ꯄꯥꯎ ꯍꯥꯏꯔꯛꯑꯣ
ꯍꯣꯏ ꯍꯣꯏ ꯍꯥꯏꯔꯛꯀꯦ ꯍꯥꯏꯔꯛꯀꯦ ꯅꯥꯈꯣꯟ ꯇꯥꯗ ꯀꯨꯏꯕꯒꯤ ꯁꯨꯝ ꯇꯧꯔꯛꯄꯅꯦ ꯎꯝ ꯍꯣ ꯍꯣ ꯊꯝꯃꯒꯦ ꯀꯣ
ꯍꯣꯏ ꯍꯣꯏ
ꯎꯝ ꯊꯝꯃꯦ ꯊꯝꯃꯦ